ꯍꯜꯂꯣ
ꯇꯥꯕ꯭ꯔꯣ
ꯇꯥꯌꯦ ꯅꯨꯡꯉꯥꯏꯔꯤꯕꯣ
ꯅꯪꯗꯨꯔꯥ
ꯑꯩꯗꯨꯔꯥꯕꯣ ꯀꯩꯅꯣ
ꯑꯥꯎ ꯃꯥꯏ ꯒꯣ ꯋꯥ
ꯑꯩꯅ ꯑꯩꯅ ꯅꯣ ꯍꯥꯏꯔꯨꯕꯗ ꯅꯪ ꯀꯔꯤ ꯈꯜꯂꯨꯔꯦ
ꯑꯩꯗꯤ ꯆꯁ ꯃꯤꯒ ꯌꯥꯝ ꯄꯣꯡꯉꯦꯀꯣꯅ ꯈꯜꯂꯝꯃꯤꯅꯤꯅꯦ
ꯑꯩꯅ ꯍꯥꯏꯕꯗꯤ ꯅꯝꯕꯔ ꯍꯥꯏꯕꯅꯦ
ꯑꯥ ꯍꯥ ꯍꯣꯏ ꯍꯣꯏ ꯍꯣꯏ ꯅꯪ ꯆꯨꯝꯃꯤ ꯅꯪ ꯆꯨꯝꯃꯤ ꯂꯥꯜꯂꯤꯕꯗꯤ ꯑꯩꯅꯅꯦ ꯑꯗꯣ
ꯎꯝ
ꯅꯪ ꯅꯨꯡꯗꯥꯡꯒꯤ ꯆꯥꯛ ꯆꯥꯔꯦ ꯍꯥꯏꯕꯗꯤ ꯈꯪꯗ꯭ꯔꯤꯌꯦ ꯆꯥꯛ ꯆꯥꯔꯕꯣ
ꯑꯩ ꯅꯨꯡꯗꯥꯡꯒꯤ ꯆꯥꯛ ꯆꯥꯗ꯭ꯔꯤꯌꯦ ꯃꯣꯏ ꯊꯣꯡꯅꯔꯤ
ꯁꯦꯁ ꯀꯩ ꯃꯊꯦꯜꯕꯨ ꯊꯨꯝꯖꯔꯒꯦ ꯃꯣꯏꯕꯣ
ꯃꯣꯏ ꯌꯦꯟ ꯊꯣꯡꯕ ꯃꯥꯂꯦ
ꯑꯁ ꯃꯤꯆꯥꯗꯤ ꯌꯦꯡꯒꯥꯒ ꯆꯥꯏꯀꯣ
ꯎꯌꯥꯟꯒ ꯆꯥꯕꯅꯦ ꯑꯩꯈꯣꯏꯗꯤ ꯅꯪꯗꯤ
ꯑꯩꯅ ꯑꯩꯁꯨ ꯑꯣꯛꯀꯤ ꯃꯀꯣꯛꯀꯤ ꯃꯈꯣꯡꯒꯤ ꯃꯀꯣꯛꯇꯣ ꯆꯥꯏ
ꯎꯁ ꯐꯖꯩꯌꯦ ꯅꯪꯖꯨ
ꯍꯣꯏ ꯑꯗꯨ ꯈꯛꯇꯅꯦꯗ ꯌꯥꯝꯗꯦꯗ
ꯑꯥ ꯌꯥꯝꯗꯦ ꯌꯥꯝꯗꯦ
ꯎꯝ ꯍꯥꯎꯋꯦ ꯑꯗꯨꯝ
ꯀꯩꯗꯧꯔꯒ ꯂꯩꯕꯅꯣ
ꯑꯩꯗꯤ ꯅꯪꯒꯤ ꯋꯥꯈꯥꯜꯗ ꯁꯨꯝꯃꯒ ꯂꯩꯔꯦ ꯑꯩꯗꯤ ꯌꯥꯗ꯭ꯔꯦ ꯂꯦꯡꯊꯣꯛꯄ ꯉꯝꯗ꯭ꯔꯦ
ꯑꯁ ꯅꯪ ꯑꯩꯒꯤ ꯋꯥꯈꯜꯗ ꯉꯥꯎꯔꯦ
ꯑꯩꯗꯤ ꯄꯨꯔꯥ ꯉꯥꯎꯔꯦ
ꯀꯌꯥꯝ ꯉꯥꯎ ꯉꯥꯎꯔꯒ ꯆꯠꯀꯥ ꯆꯠꯀꯗꯕ ꯉꯥꯏꯔꯕꯣ
ꯀꯨꯏꯗ꯭ꯔꯦ ꯃꯊꯪ ꯍꯞꯇꯥ ꯑꯣꯏꯔꯗꯤ ꯆꯠꯀꯗꯧ ꯃꯥꯜꯂꯦ ꯑꯩꯗꯤ ꯉꯥꯎꯔꯦ ꯄꯨꯡ ꯉꯥꯎ ꯉꯥꯎꯔꯦ
ꯑꯩꯗꯤ ꯉꯥꯎꯔꯦ ꯍꯥꯏꯌꯨꯅꯦ ꯀꯩꯅꯣ
ꯑ ꯎ ꯍꫭꯏꯠ ꯅꯠꯇꯦ ꯑꯗꯨꯒꯤ ꯏꯁꯩꯗꯨꯒ ꯑꯩꯒꯤ ꯏꯁꯩꯗꯨꯒ ꯇꯣꯡꯉꯥꯜꯂꯤ ꯅꯪꯒꯤ ꯊꯝꯃꯣꯏꯁꯨ ꯇꯣꯉꯥꯜꯂꯤꯗꯨꯗꯤ ꯑꯩꯒꯤ ꯊꯝꯃꯣꯏꯁꯨ ꯇꯣꯉꯥꯜꯂꯤꯗꯨꯗꯤ ꯑꯩꯅ ꯇꯣꯉꯥꯟ ꯇꯣꯉꯥꯟꯕ ꯏꯁꯩ ꯁꯛꯄꯗꯤ ꯁꯤꯗꯤ ꯍꯧꯅ ꯁꯥꯅꯤ ꯃꯄꯨꯅ ꯁꯦꯝꯕꯤꯕ ꯑꯩꯈꯣꯏꯒꯤꯗꯨ ꯊꯃꯣꯏꯒꯤ ꯄꯥꯎ ꯐꯥꯎꯅꯕ ꯉꯝꯗꯕ ꯍꯥꯏꯕꯁꯦ
ꯑꯗꯨꯅꯦ ꯑꯗꯨꯅꯦ
ꯃꯥꯅꯦ ꯅꯪꯗꯤ ꯑꯩ ꯑꯗꯣ ꯀꯩꯗꯧꯔꯦ ꯍꯥꯏꯕ ꯅꯪꯅ ꯈꯪꯅꯤꯡꯕꯁꯤꯡꯗꯨ ꯂꯣꯏ ꯍꯥꯏꯗꯣꯔꯛꯑꯁꯦ ꯑꯩ ꯅꯣꯏ ꯑꯩ ꯉꯥꯏꫪ‌‌ꯦ ꯇꯥꯅꯤꯡꯕꯅ ꯂꯣꯏꯔꯦ ꯍꯥꯏꯗꯣꯏꯔꫭ
ꯑꯗꯣ ꯅꯪ ꯀꯣꯂꯦꯖ ꯀꯩ ꯀꯣꯂꯦꯖꯇꯥ ꯀꯥꯏꯌ‌ꯦꯕ ꯑꯦꯝ ꯕꯤꯗ ꯀꯥꯕ꯭ꯔꯣ
ꯑꯩ ꯍꯟꯗꯛꯇꯤ ꯑꯁꯥꯝꯗ ꯆꯠꯂꯅꯤ
ꯑꯣ ꯑꯦꯝ ꯕꯤꯗ ꯀꯥꯕ ꯑꯣꯏꯔꯗꯤ ꯐꯣꯔꯝ ꯐꯤꯜ ꯑꯞ ꯍꯧꯔꯦ ꯍꯥꯏꯒꯦ ꯇꯧꯕꯅꯤꯗ
ꯍꯧꯔꯕꯅꯦ ꯈꯪꯉꯤ
ꯍꯥ ꯑꯗꯣ ꯅꯪ ꯉꯁꯤ ꯀꯗꯥꯏ ꯀꯗꯥꯏ ꯆꯠꯄ꯭ꯔꯣ
ꯑꯩ ꯉꯁꯤꯗꫭ
ꯑꯥ
ꯑꯩ ꯑꯩꯒꯤ ꯈꯣꯡꯅ ꯄꯨꯕꯥ ꯃꯈꯩ ꯃꯐꯝ ꯂꯣꯏ ꯆꯠꯈ꯭ꯔꯦ ꯑꯩ ꯀꯥꯏ ꯀꯔꯤ ꯃꯐꯝꯗꯅꫭ ꯍꯥꯏꯕꯗꯤ ꯑꯩ ꯒ꯭ꯌꯥꯟ ꯇꯥꯗ꯭ꯔꯦ
ꯑꯗꯣ ꯂꯧꯗꯤ ꯂꯣꯏꯅꯔꯕꯣ
ꯑꯥ
ꯍꯥꯥ
ꯂꯧꯕꯨꯗꯤ ꯍꯣꯏ ꯂꯣꯏꯅꯔꯦ ꯑꯗꯨ ꯑꯣꯏꯔꯁꯨ
ꯑꯗꯨ ꯑꯣꯏꯔꯁꯨ ꯀꯔꯤ
ꯅꯪꯒꯤ ꯊꯃꯣꯏꯗꯤ ꯂꯣꯏꯁꯤꯟꯕ ꯉꯝꯗ꯭ꯔꯦ ꯑꯩꯅ
ꯑꯁ ꯉꯁꯤꯅ ꯂꯣꯏꯁꯤꯜꯂꯅꯤ
ꯑꯩ ꯉꯁꯤ ꯅꯨꯡꯗꯥꯡꯅ ꯂꯣꯏꯁꯤꯟꯕ ꯉꯝꯗ꯭ꯔꯗꯤ ꯑꯩ ꯆꯥꯛ ꯆꯥꯕ ꯇꯣꯛ ꯑꯦ
ꯇꯣꯛꯀꯅꯨ ꯇꯣꯛꯀꯅꯨ ꯅꯪ ꯆꯥꯛ ꯆꯥꯕ ꯇꯣꯛꯑꯒ ꯑꯩ ꯏꯟꯕ ꯉꯝꯖꯔꯣꯏ
ꯅꯪꯉꯣꯟꯗꯥ ꯀꯅꯅꯥ ꯏꯜꯂꯣ ꯍꯥꯏꯒꯦ ꯑꯩꯒꯤ ꯈꯨꯠ ꯂꯩꯔꯤꯁꯤꯗꯤ
ꯂꯩꯔꯁꯨ ꯀꯅꯥ ꯈꯪꯅꯤ ꯀꯣꯅ ꯏꯟꯕꯤꯌꯣ ꯏꯟꯗ꯭ꯔꯗꯤ ꯆꯥꯔꯣꯏ ꯈꯣꯠꯂꯣꯏꯒ ꯍꯥꯏꯔꯛꯑꯗꯤ
ꯎꯝ ꯌꯥꯏ ꯑꯗꯨꯁꯨ ꯌꯥꯏ ꯑꯩꯅ ꯌꯥꯏ
ꯍ
ꯑꯗꯣ
ꯑꯥ
ꯑꯩ ꯅꯪꯉꯣꯟꯗꯀꫭ
ꯀꯔꯤ
ꯄꯥꯎꯈꯨꯝ ꯑꯃ ꯆꯟꯒꯦꯕ
ꯀꯩꯅꫭ ꯍꯥꯏꯔꯛꯑꫭ
ꯒꯤꯌꯥꯟ ꯇꯥꯅ ꯇꯥꯎ ꯀꯣ
ꯍꯣꯏꯅꯦ
ꯀꯔꯤꯒꯨꯝꯕꯖꯦ
ꯑꯥ
ꯅꯉꯣꯟꯗꯁꯨ ꯂꯨꯄꯥ ꯌꯥꯡꯈꯩ ꯂꯩꯔꯦꯅ ꯈꯜꯂꯣꯕ
ꯑꯥ
ꯑꯩꯉꯣꯟꯗꯁꯨ ꯌꯥꯡꯈꯩ ꯂꯩꯔꯦꯅ ꯈꯜꯂꯣꯕ
ꯑꯥ
ꯑꯗꯣ ꯏꯕꯥꯅꯤꯒꯤ ꯌꯥꯡꯈꯩꯗꯣ
ꯎꯝ
ꯅꯪꯒꯤꯁꯨ ꯌꯥꯡꯈꯩ ꯑꯩꯒꯤꯁꯨ ꯌꯥꯡꯈꯩ ꯏꯕꯥꯅꯤꯒꯤ ꯌꯥꯡꯈꯩꯗꯣ ꯄꯨꯟꯁꯤꯟꯅꯔꯒ ꯀꯣ
ꯎꯝ
ꯏꯕꯥꯅꯤ ꯆꯥꯝꯃ ꯑꯃ ꯁꯦꯝꯁꯦꯔꯥ ꯈꯜꯂꯤꯕꯗꯤ
ꯆꯥꯃꯃꯝ
ꯆꯥꯝꯃ ꯂꯨꯄꯥ ꯆꯥꯝꯃ ꯑꯃ ꯁꯦꯝꯁꯤꯔꯥ ꯈꯜꯂꯤꯕ
ꯁꯦꯝꯃꯁꯤꯅꯦ ꯍꯦ
ꯅꯪ ꯋꯥꯈꯜ ꯊꯣꯛꯇꯦꯀꯣ ꯑꯩ ꯈꯪꯉꯦ
ꯀꯩꯅꯣ ꯑꯩ ꯅꯪ ꯉꯥꯡꯗꯤ ꯒꯌ꯭ꯥꯟ ꯇꯥꯗꯦ
ꯍꯣꯏ ꯅꯪ ꯅꯪ ꯑꯉꯥꯡ ꯑꯣꯏꯕꯒꯤ ꯒ꯭ꯌꯥꯟ ꯇꯥꯗꯕꯩꯅꯦ
ꯅꯪꯒꯤ ꯅꯪꯒꯤ ꯎꯝ ꯌꯥꯡꯈꯩ ꯑꯩꯒꯤ ꯌꯥꯡꯈꯩ
ꯎꯝ
ꯑꯁ ꯕꯤꯔꯥꯅꯤꯍꯦ
ꯅꯪꯁꯨ ꯖꯥꯠ ꯖꯥꯠꯅꯤꯍꯦ ꯅꯪꯁꯨ ꯖꯥꯠ ꯖꯥꯠꯅꯤꯍꯦ
ꯁꯨꯝ ꯍꯥꯏꯕꯩ ꯋꯥꯅꯦꯗ ꯅꯪꯅ ꯂꯥꯟꯅ ꯈꯟꯕꯤꯔꯗꯤ ꯅꯪꯒꯤ ꯍꯦꯟꯅ ꯋꯥꯅꯕꯅꯦ
ꯑꯁ ꯏꯁ ꯏꯁ ꯏꯃꯥꯏ ꯋꯥ ꯉꯥꯡꯕꯗ ꯍꯩꯔꯦꯅꯦ ꯏꯕꯨꯡꯉꯣ ꯅꯪ ꯍꯟꯗꯛ ꯃꯔꯛꯁꯦ ꯋꯥ ꯉꯥꯡꯕ ꯌꯥꯝ ꯍꯩꯔꯦꯕ ꯍꯟꯇꯛ ꯃꯔꯛꯁꯦ
ꯋꯥ ꯉꯥꯡꯕꯗꯤ ꯑꯩꯒꯤ ꯆꯤꯟꯗꯒꯤ ꯊꯣꯛꯂꯛꯄ ꯉꯥꯛꯇꯅꯤꯍꯩ ꯑꯩꯒꯤ ꯑꯂꯥ ꯑꯔꯥꯟꯕ ꯅꯠ ꯇꯦ ꯑꯩꯒꯤ ꯆꯤꯟꯒꯤ ꯏꯔꯥꯟꯅꯤ
ꯑꯗꯣ ꯀꯔꯤꯒꯨꯝꯕꯁꯦ
ꯑꯥ
ꯁꯤ ꯄ꯭ꯔꯤꯊꯤꯕꯤꯁꯤꯗ ꯏꯕꯥꯅꯤ ꯈꯛꯇ ꯍꯤꯡꯂꯝꯃꯦꯅ ꯈꯜꯂꯣꯕ
ꯎꯝ
ꯑꯩꯅ ꯅꯅꯥꯛ ꯇ ꯂꯥꯛꯀꯗ꯭ꯔꯣ ꯅꯪꯅ ꯅꯠꯇ꯭ꯔꯒ ꯅꯪꯅ ꯑꯩꯒꯤ ꯏꯅꯥꯛꯇ ꯂꯥꯛꯇꯣꯏꯔꯣ
ꯍꯥꯏꯌꯣ ꯍꯥꯏꯌꯣ
ꯑꯩ ꯍꯥꯏꯈ꯭ꯔꯤ ꯗꯨꯗꯤ ꯅꯪꯅ ꯏꯅꯥꯛꯇ ꯂꯥꯛꯇꯣꯏꯔꯣ ꯅꯠꯇ꯭ꯔꯒ ꯑꯩꯅ ꯅꯅꯥꯛꯇ ꯂꯥꯛꯑꯣ ꯍꯥꯏꯔꯣ
ꯑꯥ ꯂꯥꯏꯅꯗꯤ ꯅꯨꯄꯥ ꯅꯨꯄꯤꯁꯦ ꯅꯨꯄꯥꯒꯤ ꯃꯅꯥꯛꯇ ꯍꯥꯟꯅ ꯊꯥꯔꯕꯃꯤꯅ ꯍꯧꯖꯤꯛꯇꯤ ꯑꯗꯨꯗꯣ ꯑꯣꯟꯅꯔꯁꯦ꯫ ꯅꯨꯄꯥꯅ ꯅꯨꯄꯤꯒꯤ ꯃꯥꯅꯛꯇ ꯂꯥꯛꯑꯣ꯫
ꯅꯪꯗꯤ ꯑꯗꯨꯃꯥꯏꯅ ꯍꯥꯏꯅꯤ ꯍꯥꯏꯕ ꯑꯩ ꯅꯗꯤ ꯗꯨꯃꯥꯏ ꯍꯥꯏꯅꯤ ꯍꯥꯏꯕ ꯑꯩ ꯈꯪꯉꯦꯕ꯫
ꯏꯁ ꯌꯥꯝ ꯈꯪꯉꯤꯀꯣ꯫
ꯈꯪꯖꯔꯕꯗꯣ꯫
ꯌꯥꯝ ꯈꯪꯖꯔꯦꯅꯥ꯫
ꯅꯪꯒꯤ ꯊꯃꯣꯏꯒꯤ ꯀꯥꯆꯤꯟꯒꯤ ꯃꯅꯨꯡꯗꯐꯥꯎ ꯂꯣꯏ ꯈꯪꯖꯔꯕꯗꯣ꯫
ꯈꯪꯕꯗꯣ ꯍꯦꯟꯅ ꯐꯩꯅꯦ ꯑꯗꯣ ꯈꯪꯉꯗꯤ ꯑꯩꯒꯤꯗꯤ ꯂꯥꯏꯕꯥꯛ ꯌꯥꯝ ꯐꯔꯕꯅꯦ꯫
ꯏꯁꯩ ꯂꯩꯔꯗꯤ ꯊꯃꯣꯏ ꯊꯣꯛꯅ ꯄꯥꯜꯂꯔꯦ ꯍꯥꯏꯕ꯫
ꯍꯥꯥ
ꯏꯁꯩꯗ ꯂꯩꯔꯤꯗꯨꯗꯤ ꯊꯝꯃꯣꯏ ꯊꯨꯝꯅ ꯃꯄꯜꯂꯔꯦ ꯍꯥꯏꯕ ꯏꯁꯩꯗꯣ ꯂꯩꯔꯤꯁꯤꯗꯤ꯫
ꯍꯥꯏ ꯍꯥꯏ ꯃꯣꯏ ꯃꯆꯥ ꯁꯣꯛꯀꯦ ꯇꯧꯋꯦ ꯍꯦ ꯑꯗꯨꯃꯥꯏꯅ ꯋꯥ ꯉꯥꯡꯅꯨ꯫
ꯑꯩꯗꯤ ꯁꯣꯛꯍꯟꯒꯦ ꯂꯩꯔꯒ꯫
ꯑꯦ ꯅꯪ ꯁꯣꯛ ꯍꯜꯂꯗꯤ ꯑꯩ ꯌꯥꯔꯔꯣꯏ꯫
ꯍꯟꯗꯛ ꯃꯔꯛꯁꯦ ꯑꯩꯁꯦ ꯌꯥꯗ꯭ꯔꯦꯕ ꯁꯣꯛꯄꯅ ꯁꯣꯛꯄꯅ ꯁꯣꯛꯄꯅ꯫
ꯎꯝ ꯁꯣꯛꯈꯤꯅꯨ ꯁꯣꯛꯈꯤꯅꯨ ꯌꯥꯝ ꯁꯣꯛꯀꯗꯕ ꯁꯣꯛꯂꯛꯀꯗꯕ ꯌꯥꯝ ꯋꯥꯠꯂꯤ꯫
ꯍꯌꯦꯡꯗꯤ ꯅꯨꯡꯉꯥꯏꯖꯤꯡꯅꯦ ꯀꯣꯏꯊꯣꯛꯁꯦꯔꯣ?
ꯀꯗꯥꯏꯗ ꯀꯣꯏꯊꯣꯛꯁꯦ ꯍꯥꯏꯕ꯭ꯔꯣ?
ꯈꯪꯗꯦ ꯅꯪꯅ ꯆꯠꯅꯤꯡꯕ ꯃꯐꯝꯗꯨ ꯄꯨꯕꯤꯒꯦ꯫
ꯑꯩꯗꯤ ꯅꯪꯅ ꯄꯨꯕ ꯃꯐꯝꯗ ꯑꯗꯨꯝ ꯆꯠꯆꯔꯒꯦ꯫
ꯅꯝꯕꯣꯜ ꯇꯨꯔꯦꯜꯗ ꯄꯨꯊꯒꯦ ꯑꯗꯨꯗꯤ꯫
ꯏꯍꯦꯍꯦ ꯑꯗꯨꯗꯗꯤ ꯅꯪꯁꯨ, ꯑꯗꯨꯗꯤ ꯏꯔꯣꯏꯃꯤꯟꯅꯁꯦ ꯍꯥꯏꯕ꯭ꯔꯣ?
ꯑꯩꯗꯤ ꯍꯩꯇꯦ, ꯅꯪ ꯍꯩꯕ꯭ꯔꯣ?
ꯌꯥꯝ ꯍꯩꯇꯦꯗ ꯑꯩꯕꯨꯗꯤ ꯃꯤ ꯀꯟꯅꯕꯗꯤ ꯍꯩꯇꯦ ꯑꯩ ꯏꯁꯥꯕꯨ ꯀꯟ ꯏꯁꯥ ꯈꯇꯪꯒ ꯀꯟꯅꯕꯗꯤ ꯍꯩ꯫
ꯑꯣ ꯅꯁꯥ ꯅꯪ ꯅꯁꯥ ꯈꯛꯇ ꯅꯟ ꯊꯣꯛꯀꯦ ꯇꯧꯔꯤꯉꯩꯗ ꯑꯩꯅ ꯈꯣꯡ ꯄꯥꯏꯔꯒ ꯑꯗꯨꯝ ꯊꯣꯛꯂꯛꯑꯒꯦ ꯌꯥꯅꯤ ꯌꯥꯅꯤ ꯑꯗꯨꯝ꯫
ꯌꯥꯅꯤ ꯌꯥꯅꯤ ꯌꯥꯅ ꯌꯥꯅꯕ ꯇꯧꯔ ꯇꯧꯔ ꯂꯣꯏꯔꯦ ꯑꯗꯨꯕꯨ꯫
ꯑꯗꯨꯅꯦ ꯌꯥꯅꯤ ꯌꯥꯅꯤ꯫ ꯍꯟꯗꯛ ꯀꯥꯟꯁꯦ,
ꯗꯨꯅ ꯃꯤꯑꯣꯏꯕꯒꯤ,
ꯎꯝ ꯏꯀꯥꯏꯕꯅ ꯂꯝꯕꯤ ꯍꯥꯟꯈ꯭ꯔꯦꯍꯦ꯫
ꯑꯗꯣ ꯅꯣꯏꯗꯤ ꯆꯥꯔꯁꯀ ꯆꯠꯄ꯭ꯔꯣ?
ꯎꯝ
ꯍꯌꯦꯡꯁꯨ ꯆꯠꯀꯗ꯭ꯔꯣ?
ꯑꯩ ꯅꯣꯡꯃꯥꯏꯖꯤꯡ ꯃꯁꯛ ꯀꯥꯎꯕ ꯃꯤ ꯑꯣꯏꯔꯦ꯫
ꯑꯗꯨꯗꯤ ꯅꯪꯁꯨ ꯍꯦꯟꯃꯟꯗ꯭ꯔꯣ꯫
ꯍꯦꯟꯃꯥꯟꯗꯤꯌꯦ
ꯍꯦꯟꯃꯜꯂꯦ ꯍꯦꯟꯃꯜꯂꯦ ꯅꯣꯡꯃꯥꯏꯖꯤꯡ ꯀꯥꯎꯕ ꯃꯤꯗꯤ ꯌꯥꯗꯦ
ꯎꯝ ꯎꯝ ꯅꯠꯇꯦ
ꯀꯥꯎꯕ ꯌꯥꯗꯦ
ꯅꯪ ꯂꯩꯇꯕꯒꯤ ꯑꯦꯁ ꯅꯣꯡꯃꯥꯏꯖꯤꯡ ꯃꯁꯛ ꯀꯥꯎꯅꯤꯡꯂꯛꯑꯦ ꯑꯩꯗꯤ ꯅꯣꯡꯃꯥꯏꯖꯤꯡꯅ ꯑꯩꯕꯨ ꯅꯣꯡꯃꯥꯏꯖꯤꯡꯅ ꯑꯩꯕꯨ ꯌꯥꯝ ꯀꯟꯅ ꯑꯩꯕꯨ ꯆꯩꯅꯥ ꯄꯤꯔꯒ ꯂꯩꯔꯦ ꯇꯥꯕ꯭ꯔꯣ ꯕꯦꯃꯣ ꯑꯩꯒꯤ ꯈꯣꯟꯖꯦꯜꯒꯤ ꯃꯈꯣꯟꯠ ꯅꯪ ꯇꯥꯔꯗꯤ ꯋꯥ ꯉꯥꯡꯕꯤꯔꯛꯎ
ꯎꯝ ꯎꯝ
ꯑꯩꯒꯤ ꯈꯣꯟꯖꯦꯜꯒꯤ ꯃꯈꯣꯟ ꯅꯪ ꯇꯥꯔꯗꯤ ꯅꯪ ꯋꯥ ꯉꯥꯡꯕꯤꯔꯛꯎ ꯑꯩ ꯄꯥꯎꯈꯨꯝ ꯄꯤꯕꯤꯒꯦ
ꯄꯤꯔꯤꯁꯤꯗꯤ
ꯑꯣꯃꯥꯏ ꯑꯗꯣ ꯑꯗꯣ ꯇꯥꯕ꯭ꯔꯣ
ꯍꯥꯏꯔꯛꯑꯣ
ꯅꯪꯅ ꯑꯩꯕꯨ
ꯀꯔꯤ
ꯅꯪꯅ ꯑꯩꯕꯨ ꯀꯔꯝ ꯀꯥꯟꯗ ꯅꯪꯒꯤ ꯗꯨꯀꯥꯟꯗ ꯑꯆꯥꯄꯣꯠ ꯄꯤꯖꯗꯣꯏꯅꯣ
ꯑꯆꯥꯄꯣꯠꯀꯤ ꯋꯥꯗꯤ ꯂꯥꯛ ꯑ ꯂꯥꯛꯑꯣ ꯀꯣꯟ ꯅꯣꯡꯃ ꯂꯥꯛꯑꯣ
ꯅꯣꯡꯃꯒꯤ ꯋꯥꯔꯤ ꯅꯠꯇꯦ ꯑꯩ ꯑꯩ ꯍꯥꯏꯔꯤꯁꯦ ꯍꯧꯖꯤꯛ ꯍꯧꯖꯤꯛꯀꯤ ꯋꯥꯔꯤꯅꯤ
ꯍꯧꯖꯤꯛ ꯄꯤꯖꯥꯒꯦ ꯂꯥꯛꯑꯣꯅꯦ
ꯊꯥꯖꯕꯁꯤꯅ ꯊꯥꯖꯗꯦ ꯊꯥꯖꯗꯦ
ꯊꯥꯖꯔꯦ ꯊꯥꯖꯔꯦ ꯊꯥꯖꯕꯅꯥ ꯊꯟꯈ꯭ꯔꯦ ꯊꯃꯣꯏꯁꯤꯗ ꯍꯥꯏꯌꯨꯅꯦ
ꯍꯦꯜꯂꯛꯏꯍꯦ ꯑꯃꯁꯤꯅ ꯇꯧꯅꯨ ꯇꯧꯅꯨ ꯕꯦꯃ ꯇꯧꯅꯨ ꯇꯧꯅꯨ
ꯇꯧꯗꯦꯗ ꯑꯩꯈꯣꯏꯗꯤ
ꯑꯩꯈꯣꯏ ꯃꯁꯦꯟꯅꯤ ꯇꯧꯅꯨ ꯇꯧꯅꯨ ꯌꯥꯝ ꯀꯟꯅ ꯍꯣꯠ ꯌꯥꯝ ꯀꯟꯅ ꯇꯧꯔꯛꯒꯅꯣ ꯏꯀꯥꯏꯖꯩ
ꯅꯪ ꯅꯪ ꯎ ꯅꯪ ꯎꯔꯀꯥꯟꯗ ꯑꯩ ꯅꯪ ꯑꯩ ꯅꯪꯒꯤ ꯁꯛꯇꯨꯐꯥꯎ ꯌꯦꯡꯕ ꯉꯝꯒꯗꯕ ꯃꯑꯣꯡ ꯂꯥꯛꯇ꯭ꯔꯦ ꯍꯟꯗꯛ
ꯀꯔꯤꯁꯨ ꯀꯥꯏꯗꯦꯅꯦ ꯑꯗꯨꯕꯨꯗꯤ
ꯀꯔꯤ ꯑꯩ ꯌꯥꯔꯒ ꯑꯦ ꯍꯦꯟ ꯃꯜꯂꯗꯤ ꯌꯥꯗꯕꯅꯤꯀꯣ ꯁꯤꯁꯦ ꯕꯦꯔꯥ ꯌꯥꯝ ꯀꯥꯒꯟꯕꯅꯤꯀꯣ
ꯅꯪꯒꯤꯗꯃꯛ ꯄꯨꯗꯤ ꯏꯁꯩ ꯃꯌꯥꯝ ꯁꯛꯄꯤꯒꯦꯅꯦ
ꯑꯩꯁ ꯉꯥꯏꯈꯣ ꯉꯥꯏ ꯉꯥꯏꯈꯣꯗ ꯉꯥꯏꯕ ꯇꯝꯃꯨꯗ
ꯉꯥꯏꯔꯤꯕꯅꯤ
ꯃꯤ ꯍꯥꯏꯕꯗꯤ ꯉꯥꯏꯕ ꯇꯝꯕꯅ ꯍꯦꯟꯅ ꯅꯨꯡꯉꯥꯏꯕꯅꯦ ꯑꯩꯁꯨ ꯉꯥꯏꯔꯤꯅꯤ ꯍꯧꯖꯤꯛ ꯑꯩ ꯉꯥꯏꯔꯤꯁꯦ
ꯑꯥ
ꯅꯪꯅ ꯀꯔꯝ ꯀꯥꯟꯗ ꯏꯕꯥꯅꯤꯒꯤ ꯅꯨꯡꯁꯤꯕꯁꯦ ꯀꯔꯝ ꯀꯥꯟꯗ ꯐꯣꯡꯗꯣꯛꯇꯣꯏꯔꯅ ꯑꯩꯅ ꯈꯜꯂꯝꯃꯤꯅꯤꯅꯦ